ꯇꯥꯔꯕꯣ
ꯇꯥꯏꯌꯦ
ꯑꯣ ꯑꯩꯖꯨ ꯀꯩꯅꯣꯠ ꯇꯧꯔꯦ ꯄꯣꯠꯇꯣ ꯑꯩꯁꯦ ꯑꯣꯠ ꯆꯥꯕꯗꯣ ꯆꯥꯃꯁ ꯃꯆꯥꯅꯤ ꯌꯥꯝ ꯆꯥꯎꯗꯩ ꯆꯥꯃꯁꯇꯣ ꯃꯔꯤ ꯃꯉꯥꯃꯨꯛ ꯀꯣꯠꯂꯦ ꯑꯗꯨꯒ ꯇꯦꯡꯀꯣꯠꯇ ꯍꯥꯞꯆꯜꯂꯒ ꯏꯁꯤꯡ ꯑꯁꯥꯕꯗꯣ ꯉꯥꯏꯍꯥꯛ ꯇꯧꯔꯒ ꯉꯥꯏꯍꯥꯛ ꯇꯤꯡꯉ ꯊꯝꯃꯦ ꯑꯁ ꯑꯩꯈꯣꯏꯗꯤ ꯌꯥꯝ ꯅꯣꯛꯅꯤꯡꯉꯦꯕ ꯍꯧꯗꯣꯡ ꯃꯆꯥ ꯑꯍꯨꯝ ꯃꯔꯤ ꯂꯩꯌꯦꯕꯀꯣ ꯑꯗꯨꯝ ꯆꯥꯗꯣꯏꯅꯦꯕ ꯑꯩꯅ ꯆꯥꯕ ꯈꯨꯗꯤꯡꯒꯤ ꯑꯣꯠꯁꯨ ꯃꯣꯏꯁꯨ ꯆꯥꯏ ꯍꯥꯏꯕ
ꯃꯤ ꯇꯥꯔꯦ ꯃꯣꯏꯁꯨ ꯆꯞ ꯃꯥꯟꯅꯩ
ꯃꯣꯏꯅ ꯐꯤꯒꯔ ꯇꯒꯤꯗꯣꯏ ꯅꯠꯇ꯭ꯔ ꯈꯔ ꯆꯞ ꯄꯜꯂꯤꯉꯩꯗ ꯍꯦꯟꯅ ꯃꯌꯥꯡꯪꯈꯤꯗꯣꯏ ꯅꯠꯇ꯭ꯔꯥ
ꯍꯣ ꯍꯣꯏ ꯑ ꯍꯤ ꯍꯤ ꯑꯥꯗꯣ ꯈꯔ ꯈꯔ ꯀꯩꯅꯣ ꯇꯧ ꯎ ꯑꯝ ꯏꯁꯤꯡꯗꯨ ꯑꯁꯥꯕꯗ ꯇꯤꯡꯉꯒꯅꯦ ꯈꯤꯇꯪ ꯀꯨꯏꯔꯞꯅ ꯊꯝꯃꯣꯕ ꯃꯤꯅꯤꯠ ꯇꯔꯥꯒꯨꯝꯕ ꯊꯝꯃꯣꯕ ꯑꯗꯨꯒꯗꯤ ꯃꯥꯏꯗꯣ ꯂꯣꯏ ꯄꯣꯛꯊꯣꯛꯑꯒꯅꯦ ꯑꯩꯈꯣꯏꯒꯤ ꯑꯩꯈꯣꯏꯒꯤ ꯈꯪꯗꯦ ꯆꯤꯡꯈꯠꯄꯗ ꯑꯩꯈꯣꯏꯒꯤ ꯖꯤꯔꯤ ꯖꯤꯔꯤ ꯖꯤꯔꯤ ꯅꯥꯟꯕꯅꯦꯕꯀꯣ ꯑꯗꯨ ꯀꯥꯟꯗꯅꯦ ꯍꯦꯟꯅ ꯍꯥꯎꯕꯅꯦꯕ ꯍꯦꯛ ꯇꯧꯕ ꯂꯣꯏꯕꯒ ꯑꯩꯈꯣꯏꯒꯤ ꯎꯝ ꯍꯦꯛ ꯏꯁꯤꯡꯗꯤ ꯍꯩꯖꯤꯜꯕꯒ ꯀꯣꯔꯣꯒꯣꯠ ꯊꯤꯠꯂꯒ ꯊꯛ ꯆꯥꯕꯗꯨꯗꯤ ꯍꯥꯎꯇꯕꯅꯦꯕ ꯄꯣꯛꯊꯣꯛꯍꯜꯂ ꯐꯥꯖꯥꯅ ꯃꯄꯨꯡ ꯐꯥꯅ ꯄꯣꯛꯊꯣꯛꯍꯜꯂ ꯑꯗꯨꯒꯅꯦ ꯁꯪꯒꯣꯝꯒ ꯍꯥꯞꯄꯒ ꯇꯧꯕꯅꯦ ꯌꯥꯝ ꯍꯥꯎꯕꯅꯦ
ꯑꯗꯣ ꯑꯩꯈꯣꯏ ꯍꯟꯊꯍꯟꯅꯤꯡꯕ ꯑꯩꯈꯣꯏꯗꯗꯒꯤ ꯁꯪꯒꯣꯝ ꯍꯥꯞꯇ꯭ꯔꯁꯨ ꯌꯥꯅꯤ ꯑꯗꯨꯒ ꯑꯣꯠꯁꯦ ꯌꯥꯝꯅ ꯉꯧꯕ ꯂꯩꯕꯤꯒꯔꯒ ꯃꯔꯨꯔꯨꯞ ꯇꯧꯕ ꯑ ꯀꯩꯕ ꯑ ꯑ ꯑꯣꯜ ꯒ꯭ꯔꯦꯜ ꯍꯥꯏꯕ꯭ꯔꯥ ꯑꯃ ꯊꯥꯕꯗꯣ ꯀꯥꯎꯔꯦ
ꯄꯨꯔꯥ ꯕꯅꯤ ꯄꯨꯔꯥꯗꯤ ꯉꯥꯎꯕꯗꯤ ꯑꯣꯏꯗꯕꯅꯤꯗ
ꯑꯗꯣ ꯍꯧꯖꯤꯛꯀꯤ ꯃꯥꯏ ꯑꯩꯅ ꯑꯩꯅ ꯂꯩꯔꯤꯁꯨ ꯑꯃ ꯂꯩꯕꯗ ꯑꯃ ꯍꯥꯞꯄꯗꯨꯅ ꯑꯗꯨ ꯑꯣꯏꯕ꯭ꯔꯥ ꯗꯇꯣꯝꯒꯤꯖꯣ
ꯑꯣꯏ ꯑꯣꯏ
ꯏꯁ ꯃꯥꯅꯔꯤꯁꯤꯗꯤ
ꯑꯣꯠꯀꯤꯗꯤ ꯑ ꯃꯥꯅꯦ ꯕꯤꯁꯥꯗꯤ ꯑꯗꯣ ꯅꯍꯥꯟ ꯆꯠꯂꯨꯢꯌꯦ ꯑꯗꯨ ꯂꯩꯔꯨꯒꯦꯅ ꯑꯝꯇ ꯂꯩꯔꯝꯗꯦ ꯂꯩꯔꯝꯗꯗꯅ ꯑꯃꯨꯛ ꯑꯩꯈꯣꯏꯒꯤ ꯑ ꯗꯨꯀꯥꯟ ꯈꯔ ꯆꯥꯎꯅ ꯐꯝꯕꯁꯤꯡꯗꯣ ꯑꯗꯨꯗꯒꯤ ꯑꯣꯏꯅ ꯇꯧꯔ ꯂꯩꯔꯛꯑꯦꯕ ꯑꯗꯣ ꯕꯤꯁꯥꯜ ꯄꯣꯠ ꯏꯟꯊꯤ ꯅꯨꯉꯥꯏ ꯌꯥꯎꯍꯧꯗ꯭ꯔꯦꯕ ꯒꯥꯏ ꯒꯥꯔꯤ ꯂꯥꯛꯇꯕꯩꯅꯦ ꯍꯥꯏꯔ ꯀꯩꯅꯣ ꯒ꯭ꯌꯥꯟ ꯇꯥꯗꯦ
ꯆꯥꯛ ꯊꯣꯡꯕ ꯍꯧꯔꯕꯣ ꯍꯧꯗ꯭ꯔꯤꯕ
ꯆꯥꯛ ꯇꯤ ꯉꯁꯥꯏꯅ ꯂꯣꯏꯔꯦꯗ ꯕꯦꯝꯃ ꯆꯥꯔꯒ ꯆꯠꯈ꯭ꯔꯦ ꯑꯩꯗꯤ ꯁ꯭ꯀꯨꯜ ꯊꯤꯜꯂꯨꯔꯕꯅꯦ ꯍꯜꯂꯛꯑꯕꯅꯦ ꯑꯩ ꯑꯗꯨꯒ ꯀꯩꯅꯣ ꯇꯧꯔꯦ ꯎꯝ
ꯊꯕꯛ ꯌꯥꯝ ꯐꯩꯀꯣ
ꯃꯥꯏꯔꯦꯟ ꯀꯩꯀꯥꯗꯤ ꯈꯣꯛꯄ ꯂꯣꯏꯔꯦ ꯑꯗꯨꯒ ꯊꯣꯡꯗ꯭ꯔꯤ ꯃꯃꯤꯅ ꯊꯣꯡꯉꯅꯤ
ꯎꯝ ꯑꯣ ꯇꯥꯇꯣꯟꯅ ꯅꯪꯅꯗꯤ ꯊꯣꯡꯉꯔꯣꯏꯕ ꯍꯤꯖꯥꯡꯗꯣ
ꯊꯣꯡꯉ꯭ꯔꯦꯏ ꯗꯗꯥꯥ ꯊꯕꯛ ꯍꯧꯈ꯭ꯔꯦ ꯑꯁꯤꯁꯦ ꯃꯥ ꯂꯣꯏꯔꯛꯄ ꯂꯣꯏꯔꯛꯄꯁꯤꯡ ꯑꯩꯅ ꯑꯃꯨꯛ ꯀꯩꯅꯣ ꯇꯧꯗꯣꯏꯅꯦ ꯍꯥꯟꯕ ꯈꯣꯠꯄ ꯇꯧꯗꯣꯏꯅꯦꯕ ꯑꯗꯨꯅ ꯊꯕꯛꯇꯣ ꯍꯣꯔꯦꯟ ꯍꯥꯟꯕꯗꯨꯕꯨꯗꯤ ꯑ ꯅꯥꯗ ꯌꯦꯄꯣ ꯑꯗꯨꯝ ꯁꯥꯟꯅꯕ ꯌꯥꯅꯤ ꯇꯞ ꯇꯞꯅ
ꯎꯝ ꯑꯗꯨꯗꯅꯦ ꯑꯩꯅ ꯁꯨꯝ ꯑꯗꯨꯃꯥꯏꯅ ꯁꯨꯝ ꯊꯕꯛ ꯏꯪꯈꯥꯡ ꯇꯧꯔꯛꯄ ꯃꯇꯝꯗꯗꯤ ꯑꯩꯈꯣꯏꯒꯤ ꯅꯥꯀꯣꯡ ꯇꯥꯕꯤ ꯃꯔꯤꯗꯣ ꯍꯥꯞꯄꯅ ꯐꯩ ꯍꯥꯏꯗꯣ
ꯐꯩꯌꯦ ꯐꯕꯕꯨꯗꯤ ꯑꯗꯣ ꯑꯩꯗꯤ ꯂꯩꯇꯦꯌꯦ ꯏꯕꯨꯡꯉꯣꯒꯤꯗꯤ ꯂꯩꯔꯝꯒꯅꯤ ꯑꯗ ꯍꯥꯞ ꯌꯥꯒꯗ꯭ꯔꯥ ꯈꯪꯗꯦ
ꯌꯥꯗꯣꯏꯅꯦ ꯌꯥꯝ ꯆꯥꯟꯅꯕꯅꯦ ꯑꯩꯗꯤ ꯍꯣꯔꯦꯟ ꯂꯨꯄꯥ ꯆꯥꯃꯨꯛ ꯄꯤꯕ ꯑꯃ ꯂꯩꯔꯦ ꯑꯍꯣꯡꯕ ꯑꯃ
ꯃꯥ ꯂꯩꯅꯤꯡꯒꯦ ꯑꯗꯨꯤꯗꯤ
ꯊꯣꯛꯄꯅꯦ ꯑꯗꯨꯝ ꯆꯥꯝꯃꯨꯛ ꯄꯤꯕ ꯑꯗꯨꯝ ꯑꯩꯈꯣꯏꯔꯣꯝꯗꯁꯨ ꯌꯥꯝ ꯌꯣꯜꯂꯦ ꯈꯪꯗꯦ ꯐꯣꯟ ꯁꯦꯝꯕꯝ ꯑꯅꯛꯄ ꯂꯩꯕꯅꯤꯅꯅꯦ ꯑꯗꯨꯒ ꯀꯩꯅꯣ ꯇꯧꯗꯦ ꯑꯈꯣꯏꯁꯨ ꯍꯌꯦꯡꯁꯦ ꯀꯩꯅꯣ ꯇꯧꯔꯤꯌꯦ ꯏꯌꯥꯝꯕꯅ ꯑꯈꯣꯏꯒꯤ ꯃꯤꯒꯤ ꯆꯥꯛ ꯊꯣꯡꯉ ꯄꯤꯕꯗ ꯃꯤ ꯅꯤꯐꯨꯃꯨꯛꯀꯤ ꯆꯥꯅꯤ ꯑꯗꯨꯒꯤ ꯑꯁ ꯂꯥꯡꯗꯨ ꯃꯤ ꯅꯤꯐꯨꯃꯨꯛ ꯀꯌꯥ ꯌꯨꯝꯗꯗꯤ ꯑꯗꯨꯝ ꯆꯟꯗ ꯑꯗꯨꯝ ꯎꯁꯣꯞꯃꯆꯥ ꯑꯃꯒꯤ ꯇꯥꯏꯞꯇ ꯑꯗꯨꯝ ꯂꯥꯡꯗꯣꯔꯤꯕꯅꯦꯕ
ꯑꯣꯏꯗꯣꯏꯅꯦ ꯑꯣꯏꯗꯣꯏꯅꯦ ꯃꯦꯔꯥꯃꯦꯁ ꯂꯣ
ꯅꯠꯇꯦ ꯉꯥꯅꯦ ꯁꯤꯗ ꯁꯤꯗꯩ ꯊꯣꯡꯉꯦꯗꯅ ꯑꯗꯣ ꯄꯤꯈꯤꯗꯕ ꯃꯤꯒꯤ ꯁꯤꯡꯉꯛꯄꯗꯣ ꯑꯗꯨꯕꯨ ꯍꯣꯏ ꯁꯦꯡꯕ ꯄꯣꯠꯁꯦ ꯀꯩꯅꯣꯗ ꯑꯩꯁꯦ ꯊꯧꯗꯣꯛ ꯊꯣꯛ ꯍꯣꯏ ꯏꯃꯨꯡꯅꯦꯅ ꯈꯜꯂꯁꯦꯕ ꯁꯦꯝꯕ ꯄꯣꯠꯁꯦ ꯍꯣ ꯀꯣꯝꯃꯤ ꯑꯗꯒꯤ ꯃꯤ ꯃꯇꯝ ꯆꯪꯗꯦ ꯈꯣꯠꯇꯦ ꯌꯥꯝ ꯅꯨꯡꯉꯥꯏ ꯂꯣꯏꯔ ꯀꯝꯄ꯭ꯂꯤꯠ ꯊꯤꯜꯂꯛꯄꯗ ꯑꯗꯨ ꯄꯥꯝꯖꯗꯦꯗꯤ ꯗꯥꯏꯔꯦꯛ ꯊꯣꯛ ꯊꯥꯛꯇꯧꯔ ꯌꯨꯝꯗꯅ ꯃꯔꯥꯡ ꯀꯥꯏꯅ ꯊꯣꯡꯖꯕꯗꯣ ꯑꯗꯨꯅ ꯄꯥꯝꯃꯦ ꯈꯔ ꯀꯩꯅꯣ ꯇꯧꯖꯔꯁꯨꯅꯦ
ꯐꯔꯤ ꯑꯗꯨꯅꯕꯨꯗꯤ ꯐꯔꯤꯅꯦ ꯃꯌꯦꯛ ꯁꯦꯡꯅ
ꯎꯝ
ꯑꯣ ꯅꯣꯏꯅ ꯑꯣꯏꯅ ꯊꯣꯡꯉꯒ ꯄꯤ ꯄꯨꯗꯣꯏꯅꯦꯕ
ꯍꯣꯏ ꯃꯤ ꯅꯤꯐꯨꯃꯨꯛ ꯆꯥꯅꯤ ꯍꯥꯏꯌꯦ ꯐꯣꯔꯦꯟ ꯀꯟꯇ꯭ꯔꯤꯗ ꯆꯠꯇꯧ ꯌꯥꯎꯋꯦꯌꯦ ꯑꯗꯨꯒꯤ ꯑꯩꯈꯣꯏ ꯁꯤꯒꯤ ꯕꯤ ꯑꯥꯏ ꯄꯤ ꯑꯦꯜꯒꯤ ꯅꯨꯄꯥ ꯑꯃ ꯄꯩꯁꯥ ꯌꯥꯝ ꯄꯥꯏꯕ ꯑꯃ ꯂꯩꯕꯅꯦ ꯃꯥꯒꯤ ꯃꯣꯏꯒꯤ ꯑꯁꯣꯝꯗ ꯇꯤꯝ ꯑꯃ ꯃꯤ ꯅꯤꯐꯨꯃꯨꯛ ꯆꯠꯈꯤꯅꯤꯅ ꯑꯗꯨꯒꯤ ꯆꯠꯇ꯭ꯔꯤꯉꯩꯗ ꯆꯥꯛ ꯄꯤꯖꯅꯤꯑꯌꯦ ꯑꯗꯨꯒꯤ ꯃꯣꯏ ꯀꯩꯅꯣ ꯑꯣꯏꯔꯝꯒꯅꯤ ꯁꯔꯦꯡ ꯑꯣꯏꯔꯝꯒꯅꯤ
ꯑꯣ ꯑꯣ
ꯍꯥꯒꯠꯆꯩ ꯑꯁ ꯍꯌꯦꯡꯁꯦ ꯊꯕꯛ ꯆꯤꯟꯕ ꯅꯨꯃꯤꯠꯁꯨꯨ ꯑꯣꯏꯕ ꯑꯗꯒꯤ ꯌꯧꯅꯦ ꯑꯩꯈꯣꯏ ꯑꯣꯖꯥꯒꯤ ꯐꯪꯁꯟ ꯑꯃ ꯄꯨꯡ ꯃꯌꯥꯝ ꯌꯩꯕꯩꯁꯨ ꯑꯃꯝ ꯂꯩꯔꯦ ꯂꯥꯏꯔꯤꯛ ꯇꯥꯕꯁꯨ ꯑꯃꯨꯛ ꯆꯠꯀꯅꯤ ꯀ꯭ꯂꯥꯁ ꯌꯥꯎꯕꯁꯨ ꯆꯠꯀꯅꯤ ꯌꯧꯅ ꯇꯥꯏꯁꯦ ꯑꯩꯁꯦ ꯍꯌꯦꯡ
ꯑꯁꯦꯡꯕꯅꯤ ꯅꯪꯁꯦ ꯊꯕꯛꯇꯤ ꯌꯥꯝꯗꯤ ꯆꯤꯜꯂꯦ ꯑꯥꯑꯣꯏꯅꯤ ꯅꯪꯅ ꯁꯥ꯭ꯏꯠ ꯑꯃꯗ ꯆꯤꯟꯕ ꯑꯩꯅ ꯅꯥꯀꯥꯟ ꯑꯃꯗ ꯑꯃꯨꯛ ꯆꯤꯟꯕ
ꯑꯩꯈꯣꯏꯁꯦ ꯁꯃꯥ꯭ꯏꯅ ꯑꯩꯈꯣꯏꯒꯤ ꯋꯥꯈꯜꯂꯣꯟ ꯑꯃꯗꯤ ꯍꯛꯆꯥꯡ ꯁꯨꯃꯥꯏꯅ ꯇꯧꯔꯒ ꯑꯩꯈꯣꯏꯁꯦ ꯃꯤ ꯑꯩꯈꯣꯏ ꯆꯞ ꯃꯥꯟꯅꯕ ꯁꯨꯃꯥꯏꯅ ꯊꯕꯥꯛ ꯏꯟꯈꯥꯡ ꯁꯤꯟꯇꯣꯛꯅꯥꯅꯕꯒꯤ ꯃꯤ ꯒꯤꯝ ꯃꯉꯥ ꯃꯉꯥ ꯃꯨꯛ ꯄꯨꯊꯣꯛ ꯄꯣꯛꯄ ꯌꯥꯔꯕ ꯑꯩꯈꯣꯏ ꯏꯁꯥꯒꯦ ꯑꯦ ꯔꯥꯅꯦꯁꯣꯔ ꯅꯪꯅꯥ ꯁꯣꯝꯗꯥ ꯁꯨꯃꯥꯏꯅꯥ ꯊꯧꯍꯧꯔꯣꯍꯦ ꯁꯥꯅꯥꯅ ꯁꯣꯝꯗ ꯆꯥꯛꯈꯨꯝ ꯔꯣꯝ ꯆꯪꯍꯧꯔꯗꯤ ꯃꯥꯅ ꯊꯕꯛꯁꯦ ꯆꯠꯈ꯭ꯔꯥꯒꯥ ꯑꯗꯨꯃꯥꯏꯅ ꯁꯤꯟꯊꯣꯛꯅꯕ ꯌꯥꯔꯕ ꯑꯩ ꯢꯁꯥꯁꯦ ꯃꯥꯒꯥ ꯊꯣꯒꯥ
ꯎꯝ ꯅꯨꯡꯉꯥꯏꯅꯤ
ꯑꯁ ꯑꯗꯨꯑꯣꯏꯗꯤ ꯆꯤꯡꯅꯕ ꯑꯝꯇ ꯂꯩꯔꯔꯣꯏꯌꯦ
ꯎꯝ ꯑꯗꯨꯅꯦ ꯑꯁ ꯈꯨꯠꯀꯥꯁꯦ ꯑꯍꯨꯝ ꯃꯔꯤ ꯂꯣꯡꯅꯤꯡꯉꯛꯏꯗ ꯀꯥꯏꯅ ꯇꯧꯔꯤꯗꯣ ꯃꯤꯅꯥ ꯉꯥꯁꯥꯏꯒꯤ ꯊꯕꯛꯇꯨꯅ ꯍꯦꯟꯖꯜꯂꯛ ꯑꯩꯈꯣꯏꯒꯤ ꯑꯩꯈꯣꯏꯒꯤ ꯄꯦꯜꯂꯛꯇꯕꯗꯣ ꯑꯗꯨꯒꯤꯅꯦꯕꯥ ꯀꯅꯥꯅꯣ ꯈꯨꯠꯄꯣꯛꯑꯝꯃꯦ ꯂꯣꯡꯉꯥ ꯀꯩ ꯅꯨꯡꯉꯥꯏꯗꯣꯏꯅꯣ
ꯗꯨꯠ
ꯄꯦꯜꯂꯛꯇꯥꯗꯅ ꯍꯥꯏꯅꯦꯕ ꯊꯕꯛꯇꯨꯅ ꯌꯥꯝꯃꯛꯈꯣꯗꯦꯅꯥ
ꯎꯝ ꯍꯥ ꯍꯥ ꯈꯪꯡꯗꯦꯗꯥ ꯇꯧꯔꯤꯁꯦ ꯑꯩꯈꯣꯏꯗꯤ ꯀꯔꯣꯠ ꯇꯧꯍꯧꯋꯦ ꯑꯩꯁꯨ ꯊꯣꯛꯍꯎꯔꯦ ꯀꯩꯅꯣ ꯑꯦꯟꯖꯥꯡ ꯏꯔꯣꯝꯕ ꯀꯩꯅꯣ ꯂꯣꯝꯍꯧꯔꯦ ꯑꯩꯈꯣꯏ ꯏꯌꯥꯝꯕ ꯑꯃ ꯉꯁꯤꯁꯦ ꯀꯛꯆꯤꯡꯗ ꯊꯕꯛ ꯆꯠꯅꯤꯌꯦ ꯀꯣꯏꯕ꯭ꯔꯥ ꯀꯩꯅꯣ ꯑꯗꯨꯒꯤ ꯀꯩꯅꯣ ꯇꯧꯔꯝꯃꯦꯌꯦ ꯏꯇꯩꯃꯅ ꯌꯦꯟꯗꯦꯝꯒꯥ ꯃꯪꯒꯟꯒ ꯀꯩ ꯀꯩꯅꯣ ꯈꯔ ꯍꯋꯥꯏ ꯀꯩꯅꯣꯗꯣ ꯌꯣꯡꯆꯥꯛ ꯀꯪꯕꯗ ꯑꯛ ꯑ꯭ꯗꯨꯗꯨꯒꯥ ꯊꯧꯔꯒꯥ ꯑꯗꯨꯃꯥꯢꯅ ꯢꯔꯣꯝꯕ ꯑꯃꯥ ꯇꯧꯍꯧꯎꯋꯦ
ꯎꯝ ꯍꯥꯎꯅꯤꯌꯦ ꯌꯣꯡꯆꯥꯛ ꯄꯜꯂꯛꯄꯗꯁꯦ ꯆꯥꯅꯤꯡꯉꯛꯄꯥ ꯐꯥꯎꯋꯦ ꯑꯩꯈꯣꯏ ꯌꯣꯡꯆꯥꯛ ꯃꯔꯨ ꯈꯔꯥ ꯂꯩꯕꯅꯦ ꯑꯝꯇꯥ ꯇꯤꯡꯖꯤꯔꯥ ꯈꯪꯗꯦ ꯅꯤꯡꯖꯥꯪꯉꯤꯉꯥꯏ
ꯍꯣꯏ ꯃꯪꯒꯟ ꯌꯦꯟꯗꯦꯝ ꯑꯗꯒꯤ ꯑꯃꯨꯛ ꯀꯥꯔꯣꯠ ꯀꯥ ꯁꯦꯕꯣꯠꯀꯥꯗꯣ ꯈꯥꯇꯪ ꯃꯃꯤꯡꯒꯤ ꯑꯃꯥꯃꯝ ꯑꯃꯅꯤ ꯑꯃꯅꯤ ꯍꯥꯞꯄꯦꯗꯅꯥ ꯑꯗꯨꯒꯥ ꯂꯣꯟꯝꯕ
ꯆꯨꯝꯃꯦ ꯅꯪꯒꯤ ꯏꯔꯣꯝꯕ ꯃꯌꯥꯟ
ꯁꯨꯝ ꯆꯔꯛꯑꯕꯥꯅꯤꯅꯥ ꯈꯪꯉꯦ ꯗꯨꯅꯤ ꯍꯥꯎ ꯍꯥꯎꯇꯥ ꯎꯝ ꯅ ꯇꯧꯁꯤ ꯑꯗꯣ ꯊꯕꯛ ꯀꯩꯅꯣꯗꯤ ꯑꯆꯥꯄꯣꯠ ꯇꯥꯎꯕ ꯍꯧꯈ꯭ꯔꯕꯣ ꯗꯥ ꯍꯣꯢ ꯗꯥ ꯍꯣꯏ ꯍꯨꯁ
ꯕꯦꯁꯣꯟ ꯀꯟꯅ ꯇꯣꯠꯂꯤꯌꯦ
ꯑꯣ ꯅꯣꯡꯃꯗꯅꯦ ꯀꯩꯅꯣ ꯇꯧꯕ꯭ꯔꯥ ꯑꯗꯨꯝ ꯍꯥꯎꯕ ꯃꯇꯝꯗ ꯁꯦꯝꯕꯔꯥ ꯁꯦ ꯕꯦꯁꯣꯟ ꯗꯥ ꯇꯣꯟ ꯅꯣꯏꯒꯤ ꯗ ꯂꯩꯕꯗ ꯕꯦꯁꯣꯟꯗꯣ ꯕꯦꯛ ꯕꯦꯛ ꯇ ꯂꯩꯕ꯭ꯔꯥ ꯂꯩꯔꯝꯒꯅꯤ
ꯑ ꯀꯤꯂꯣꯗꯣ ꯎ ꯀꯦꯖꯤ ꯀꯨꯟ ꯀꯨꯟ ꯀꯨꯟ ꯀꯨꯅ ꯅ ꯑꯗꯨꯃꯥꯏꯅ ꯂꯧꯕꯅꯦ ꯇꯔꯥꯃꯉꯥ ꯂꯧꯕꯁꯨ ꯌꯥꯎꯏꯤ
ꯎꯝ ꯑꯗꯨ ꯀꯩꯅꯣ ꯇꯧꯋꯦ ꯆꯥꯛ ꯑ ꯑꯗꯨꯝ ꯑꯗꯨꯒꯤ ꯀꯨꯜ ꯂꯧꯕꯗꯣ ꯁꯝꯅ ꯍꯥꯏꯗ ꯅꯣꯡꯃꯗ ꯑꯗꯨꯝ ꯂꯣꯏꯕ ꯉꯝꯕ꯭ꯔꯥ ꯅꯠꯇ꯭ꯔꯒ
ꯅꯣꯡꯃꯗ ꯉꯝꯕ ꯁꯨ ꯌꯥꯎꯏꯤ ꯑꯗꯨꯒ ꯉꯝꯗꯕꯁꯨ ꯌꯥꯎꯏ ꯍꯥꯏꯕꯗꯤ ꯃꯤꯒꯤ ꯑꯣꯔꯗꯔꯒꯤ ꯃꯈꯥꯁꯨ ꯄꯣꯜꯂꯦ ꯗ ꯑꯩꯈꯣꯏꯅ ꯁꯨꯟꯅꯤꯡꯕꯒꯤ ꯃꯈꯥꯁꯨ ꯄꯣꯜꯂꯦꯗꯅꯀꯣ ꯑꯗꯨꯒꯤꯗꯤ ꯆꯞ ꯆꯥꯗꯤ ꯂꯩꯇꯦꯗ
ꯑꯁ ꯈꯪꯗꯦ ꯑꯩꯁꯨ ꯊꯥꯏꯅꯅꯦ ꯑꯉꯥꯡ ꯈꯔ ꯑꯣꯏꯔꯤꯉꯩꯗꯗꯤ ꯑꯩꯈꯣꯏ ꯎꯇꯣ ꯀ ꯍꯥꯏꯅ ꯄꯥꯐꯣ ꯃꯀꯛ ꯑꯁꯥꯡꯕꯤꯗꯣ ꯌꯥꯝ ꯆꯥꯅꯤꯡꯉꯝꯃꯦ ꯍꯧꯖꯤꯛꯇꯤ ꯂꯩꯈꯔ ꯁꯨꯛꯆꯥ ꯆꯥꯅꯤꯡꯗ꯭ꯔꯦꯕ ꯑꯗꯨꯗꯣ
ꯑꯧ ꯁꯤꯡꯖꯨꯒꯨꯝꯕꯗ ꯍꯥꯞꯄꯒꯗꯤ ꯍꯥꯎꯋꯦ ꯑꯗꯨ ꯆꯥꯅꯤꯡꯗꯦꯗ ꯊꯧꯑꯣꯏꯡꯒꯤꯗꯤ
ꯎꯝ
ꯁꯨꯝ ꯎ ꯂꯩꯔꯝꯃꯤꯅ
ꯑꯩꯅ ꯈ꯭ꯋꯥꯏ ꯆꯥꯅꯤꯡꯕ ꯍꯥꯏꯕꯨ ꯍꯧꯖꯤꯛꯁꯦ ꯁꯨꯝ ꯅꯨꯡꯊꯤꯟꯒꯨꯝꯕ ꯑꯝꯃꯕꯨ ꯑꯣꯏꯔꯣ ꯁꯨꯝ ꯂꯩ ꯃꯅꯥ ꯃꯁꯤꯡꯗ ꯍꯥꯏꯔꯒꯅ ꯁꯤꯡꯖꯨꯁꯦ ꯌꯥꯝ ꯆꯥꯅꯤꯡꯉꯦ ꯑꯩꯗꯤ
ꯑꯁ ꯁꯤꯡꯗꯨꯗꯤ ꯀꯩꯅꯣꯍꯦ ꯑꯩ ꯉꯔꯥꯡ ꯀꯣꯕꯤ ꯂꯩꯍꯜꯂꯛꯏꯅꯦ ꯃꯃꯤꯗ ꯂꯩꯔꯛꯑꯦ ꯉꯔꯥꯡ ꯍꯣꯔꯦꯟ ꯁꯨꯔ ꯆꯥꯗꯣꯏꯅꯦ ꯆꯥꯅꯤꯡꯉꯦꯕꯁꯤꯡꯖꯨ ꯃꯌꯥꯟ ꯀꯩꯅꯣꯁꯤꯡꯁꯦ ꯃꯌꯥꯟꯁꯦ ꯑꯝꯇ ꯂꯩꯔ ꯊꯝꯃꯒꯅꯦ ꯄꯦꯟꯅ ꯆꯥꯒꯦ ꯅꯨꯡꯇꯤꯒꯤ ꯁꯤꯡꯖꯨ ꯆꯥꯕꯗꯤ ꯌꯥꯝꯁꯨ ꯐꯩꯗꯅ ꯃꯅꯥ ꯃꯁꯤꯡ ꯁꯤ ꯉꯛꯇ ꯑꯣꯏꯕꯅꯤꯅꯅꯦ ꯍꯛꯆꯥꯡꯗ ꯀꯥꯟꯅꯕꯗꯣ ꯑꯣꯏꯌꯦꯕ
ꯎꯝ
ꯍꯤ ꯍꯤꯡꯖꯥꯡ ꯃꯅꯥ ꯃꯁꯤꯡ ꯨꯒꯨꯝꯕ ꯑꯌꯥꯝꯕꯅ ꯄꯨꯛ ꯊꯜꯍꯜꯂꯣ ꯍꯥꯏꯅꯤ ꯆꯥꯛꯄꯨꯗꯤ ꯆꯥꯛꯅꯝꯈꯤꯛꯇ ꯆꯥꯛꯅ ꯍꯟꯗꯅ ꯆꯥꯔꯒ
ꯆꯥꯛꯇꯨꯅ ꯃꯃꯤꯡꯒꯤ ꯑꯣꯏꯅ ꯁꯝꯅ ꯍꯥꯏꯔꯕꯗ ꯑꯩꯈꯣꯏꯒꯤ ꯆꯥꯛ ꯆꯥꯔꯛꯄꯗ ꯏꯟꯖꯥꯡ ꯃꯊꯦꯜ ꯑꯃ ꯇꯦꯡꯀꯣꯠꯇ ꯈꯤꯇꯪꯒ ꯁꯨꯝ ꯆꯥꯕꯒꯤ ꯑꯗꯨꯃꯥꯏꯅ ꯆꯥꯛꯁꯤꯗꯤ ꯑꯣꯏꯅ ꯃꯃꯤꯡꯒꯤ ꯑꯣꯏꯅ ꯈꯔ ꯆꯥꯎ ꯍꯥꯏꯕꯅꯤꯗ ꯌꯥꯝ ꯁꯦꯡꯅ ꯍꯥꯏꯔꯒꯗꯤ
ꯎꯝ
ꯆ ꯌꯥꯢ ꯃꯅꯥ ꯃꯁꯤꯡ ꯑꯗꯒꯤ ꯑꯆꯥꯄꯣꯠ ꯆꯥꯅ ꯊꯛꯅꯕꯗꯨꯅ ꯌꯥꯝꯃꯜꯂꯒ ꯆꯥꯛꯁꯤꯅ ꯈꯤꯇꯪ ꯑꯩꯈꯣꯏ ꯃꯩꯇꯩꯒꯤꯗꯤ ꯑꯩꯈꯣꯏ ꯃꯩꯇꯩꯒꯤꯗꯤ ꯆꯥꯛ ꯁꯤ ꯑꯗꯨꯝ ꯌꯥꯝꯒꯜꯂꯤꯗꯅ ꯍꯣꯢ ꯑꯇꯩ ꯖꯦꯅꯦꯔꯦꯁꯟ ꯍꯥꯏꯇꯥꯔꯦ ꯑꯩꯈꯣꯏꯒꯤ ꯆꯠꯅꯕꯤ ꯑꯣꯏꯅ ꯀꯣꯔꯤꯌꯥ ꯖꯄꯥꯟ ꯇꯧꯔꯤꯗꯣ ꯆꯥꯛꯅ ꯈꯤꯇꯪ ꯇꯧꯔꯦ ꯃꯃꯥꯡꯗꯅ ꯑꯇꯣꯞꯄ ꯆꯥꯅꯕ ꯄꯣꯠꯇꯨꯗꯤ ꯌꯥꯝꯃꯜꯂꯤꯗꯅ
ꯎꯝ
ꯑꯗꯨꯒ ꯃꯣꯏꯒꯤ ꯃꯨꯛ ꯕꯥꯡꯗꯨꯗꯤ ꯇꯜꯂꯤꯍꯦ ꯃꯨꯟꯕꯣꯏ ꯃꯨꯟꯗꯕꯣꯏ ꯇꯧꯔ ꯐ꯭ꯔꯞ ꯐ꯭ꯔꯞ ꯐ꯭ꯔꯥ ꯐꯞ ꯇꯧ ꯆꯥꯁꯟꯈꯤꯕꯗꯣ
ꯉꯇꯅꯦ ꯃꯣꯏꯗꯤ ꯂꯣꯜꯂꯒ ꯆꯥꯕ ꯉꯥꯛꯇꯅꯦ ꯃꯣꯏꯗꯤ ꯐꯨꯠꯂꯒ ꯑꯗꯨꯗꯨꯅ ꯃꯣꯏꯁꯤꯗꯤꯕ ꯑꯍ ꯐꯩ ꯑꯕꯨꯅꯕꯨꯗꯤ꯫ ꯐꯨꯠꯂꯒ ꯆꯥꯏꯁꯦ ꯑꯩꯈꯣꯏꯒꯤꯅ ꯑꯃꯨꯛ ꯄꯣꯠꯁꯦ ꯀꯥꯡꯕꯨ ꯃꯛꯇ ꯉꯧꯔꯒꯁꯨ꯫ ꯨ ꯌꯥꯝꯅ ꯃꯨꯟꯖꯟꯅ ꯃꯔꯩ ꯃꯨꯟꯖꯟꯅ ꯇꯧꯗ꯭ꯔꯥ꯫
ꯎꯝ꯫
ꯑꯗꯨꯗꯨꯅ ꯈꯤꯇꯪ ꯃꯨꯟꯐꯥꯠꯇꯅ ꯆꯥꯕꯁꯤꯅꯕꯨ ꯍꯦꯟꯅ ꯐꯔꯤꯅꯤꯗ
ꯀꯌꯥꯅꯣ ꯂꯩꯔꯤꯁꯦ ꯀꯥꯏ ꯕꯦꯡꯒ꯭ꯂꯣꯔꯗꯔꯣ ꯀꯥꯏꯗꯅꯣ
ꯕꯦꯡꯒ꯭ꯂꯣꯔꯗ
ꯑꯣ ꯃꯥꯏꯁꯦ ꯀꯅꯥꯗ ꯊꯕꯛ ꯄꯨꯔ ꯂꯩꯔꯦ ꯅꯠꯇ꯭ꯔꯒ ꯇꯝꯃꯤꯔꯣ ꯑꯗꯣ ꯃꯥꯒꯤ ꯁꯤꯟꯐꯝꯗꯨꯒ ꯍꯥꯏꯔꯗꯤ ꯑꯩꯈꯣꯏ ꯁꯣꯝꯒ ꯌꯦꯡꯅꯕꯗꯗꯤ ꯑꯁꯣꯝꯅꯗꯤ ꯍꯦꯟꯅ ꯍꯥꯏꯕꯗꯤ ꯃꯄꯥꯟ ꯂꯝꯅ ꯍꯦꯟꯅ ꯈꯨꯗꯣꯡ ꯆꯥꯏꯀꯣ ꯑꯩꯈꯣꯏ ꯃꯅꯤꯄꯨꯔꯒ ꯌꯦꯡꯅꯕꯗꯗꯤ ꯍꯥꯏꯕꯗꯤ ꯃꯅꯤꯄꯨꯔꯗꯗꯤ ꯑꯀꯦ ꯑꯃꯧ ꯑꯣꯏꯔꯒꯁꯨ ꯍꯥꯏꯕꯗꯤ ꯐꯦꯁꯟꯒꯤ ꯑꯣꯏꯔꯒꯁꯨ ꯑꯁꯣ ꯃꯄꯥꯟ ꯂꯝꯗ ꯌꯥꯝ ꯍꯦꯜꯂꯦ ꯍꯥꯏꯕ ꯑꯗꯨꯅ ꯃꯣꯏ ꯑꯁꯣꯝꯅ ꯍꯦꯟꯅꯈꯨꯗꯣꯡ ꯆꯥꯅꯤ ꯈꯜꯂꯦ ꯃꯥꯁꯣꯝꯗ ꯂꯩꯗꯣ ꯐꯩ
ꯃꯥꯥꯅꯦ ꯑꯗꯩ ꯁꯤꯗꯗꯤ ꯑꯃꯨꯛ ꯑꯩꯈꯣꯏꯒꯤꯗꯤ ꯑꯃꯨꯛ ꯃꯇꯝ ꯑꯃꯨꯛ ꯅꯥꯏꯗꯅ ꯂꯨꯍꯣꯡ ꯄꯟꯊꯥꯁꯤꯗ ꯑꯌꯥꯝꯕ ꯀꯩꯅꯣ ꯇꯧꯕꯤ ꯋꯥꯅꯤ ꯑꯇꯩ ꯃꯇꯝꯗꯗꯤ ꯀꯩꯁꯨ ꯌꯥꯝ ꯀꯟꯅ ꯍꯦꯟꯅ ꯀꯦꯕꯒꯤ ꯀꯩꯅꯣꯁꯦ꯫ ꯂꯩꯇꯦ ꯍꯥꯏꯕ ꯅꯣꯡ ꯄꯥꯟꯊꯥꯗꯅꯦꯕ ꯃꯌꯥꯝꯅ ꯄꯩꯁꯥ ꯇꯥꯟꯅꯔꯤꯕ ꯃꯌꯥꯝꯖꯦ꯫ ꯑꯗꯒꯤ ꯑꯣ꯫ ꯍꯣꯏ ꯂꯥꯏ ꯍꯔꯥꯎ ꯒꯨꯝꯕ ꯀꯩꯒꯨꯝꯕꯗ ꯇꯧꯕꯗꯨ꯫ ꯗꯤ ꯑꯗꯨꯗꯤ ꯎ ꯈꯔ ꯈꯛꯀꯤ ꯋꯥꯅꯤ ꯍꯥꯏꯕ ꯃꯤ ꯄꯨꯝꯅꯃꯛ ꯂꯣꯏꯅꯃꯛ ꯀꯦꯅꯤ ꯍꯥꯏꯕ ꯂꯩꯇꯦꯗꯅ ꯑꯗꯩ ꯑꯃꯨꯛꯁꯨ ꯍꯧꯖꯤꯛ ꯏ ꯑ ꯌꯨꯇ꯭ꯌꯨꯕꯇꯒꯤ ꯀꯩꯗꯒꯤ ꯃꯌꯥꯝ ꯑꯃ ꯂꯣꯏꯅꯃꯛ ꯇꯝꯕ ꯌꯥꯔꯕꯅꯤꯅ ꯑꯌꯥꯝꯕꯅꯁꯨ ꯀꯦꯕ ꯃꯧꯕ ꯑꯗꯨꯒꯤ ꯄꯣꯠꯁꯦ ꯂꯣꯏꯅꯃꯛ ꯍꯩꯅꯔꯦꯕ ꯏꯟꯈꯠꯂꯛꯏꯕ ꯑꯉꯥꯡ ꯅꯨꯄꯤ ꯃꯆꯥꯁꯨ ꯉꯥꯏꯔꯦ ꯑꯃꯁꯨ ꯉꯥꯏꯔꯦ꯫ ꯀꯦꯕ ꯍꯩꯇꯕ ꯀꯥꯅꯕꯨ꯫ ꯌꯥꯎꯔꯤꯒꯤ ꯍꯧꯅꯦ ꯍꯧꯖꯤꯛ ꯂꯣꯏ ꯍꯩꯕꯅꯤ ꯍꯧꯅꯦ
ꯑꯗꯨꯕꯨ ꯑꯩꯅ ꯀꯤꯖꯔꯤꯁꯦ ꯍꯣꯏ ꯀꯦꯕꯗꯕꯨ ꯀꯦꯕꯕꯨꯗꯤ ꯂꯣꯏ ꯐꯖꯩ ꯅꯨꯄꯤꯈꯩꯁꯦ ꯑꯗꯨꯗ ꯍꯦꯟꯖꯟꯅ ꯀꯦꯁꯜꯂꯒꯁꯨ ꯚꯥꯏ ꯑꯩ ꯍꯥꯏꯖꯤꯅꯤ ꯑꯣꯏꯕꯅ ꯁꯛ ꯑꯃ ꯑꯣꯏꯒ꯭ꯔꯥ ꯀꯦꯕ ꯂꯣꯏꯔ ꯊꯣꯛꯂꯛ꯫ ꯑꯗꯨ ꯑꯗꯨ ꯌꯥꯝ ꯀꯤꯖꯩ ꯍꯥꯏꯕ ꯍꯥꯍꯍꯍꯍꯍꯍꯏꯌ ꯍꯟꯗꯛ꯫ ꯊꯣꯏ ꯁꯨꯝ ꯑꯩꯈꯣꯏꯅ ꯕꯤꯗꯤꯑꯣꯗ ꯀꯩꯗ ꯑꯗꯒꯤ ꯐꯣꯟꯗ ꯀꯩꯗ ꯃꯌꯥꯝ ꯎꯕ ꯌꯥꯎ ꯑꯗꯨ ꯅꯠꯇꯕ ꯁꯨꯝ ꯍꯣꯏ ꯃꯤꯡꯕꯨꯗꯤ꯫ ꯄꯜꯂꯔꯒꯣꯏꯒꯦ ꯑꯩꯈꯣꯏꯁꯨ ꯃꯈꯣꯏ ꯐ꯭ꯔꯦꯟꯁꯤꯡ ꯑꯩꯈꯣꯏ ꯏꯃꯥꯟꯅꯕꯁꯤꯡꯒꯤ ꯃꯔꯛꯇ ꯍꯥꯏꯇꯥꯔꯦꯀꯣ ꯑꯗꯨꯗ ꯌꯥꯎꯋꯤꯅꯤ ꯅꯍꯥꯟ ꯂꯨꯍꯣꯡꯕ ꯆꯠꯂꯀꯥꯟꯗ ꯑꯩꯈꯣꯏ ꯁꯨꯝ ꯆꯠꯂꯦ ꯏꯁ ꯌꯥꯝꯗꯤ ꯐꯖꯩꯌꯦ ꯂꯨꯍꯣꯡꯕ ꯊꯤꯜꯂꯛꯄꯗ ꯑꯗꯨꯒ ꯂꯨꯍꯣꯡꯕ ꯃꯥ ꯂꯣꯏꯔꯦ ꯆꯥꯕ ꯊꯛꯄ ꯃꯌꯥꯝ ꯂꯣꯏ ꯂꯣꯏꯔꯀꯥꯟꯗ ꯌꯨꯝ ꯆꯠꯂꯝꯗꯥꯏ ꯃꯤꯀꯨꯞꯁꯤꯗ ꯑꯩꯈꯣꯏꯅ ꯌꯨꯝ ꯆꯪꯉꯒ ꯑꯩꯈꯣꯏ ꯆꯠꯂꯒꯦꯅ ꯍꯥꯏꯔꯝꯃꯒ ꯂꯩꯔꯝꯕꯗ ꯎꯒꯤꯕ ꯁꯛꯐꯝꯗꯣ ꯁꯨꯡꯑꯣꯏ ꯑꯣꯏꯔꯝꯗꯕꯤꯅꯦ ꯍꯥꯏꯕ ꯁꯨꯒ
ꯍꯣꯏ ꯀꯦꯔꯕꯅꯤꯅ
ꯃꯅꯥ ꯄꯤꯕꯕꯨꯗꯤ ꯌꯥꯏꯌꯦꯕꯨ ꯎꯪ ꯇꯜꯂꯦ ꯍꯣꯏ ꯍꯥꯃꯜꯂꯁꯨ ꯒꯌꯥꯟ ꯇꯥꯗꯦꯍꯦ
ꯑꯗꯨ ꯃꯤ ꯀꯩꯅꯣꯒꯤ ꯃꯦꯀꯞꯀꯤ ꯄꯋꯥꯔꯁꯦ ꯑꯗꯨꯛꯅ ꯀꯟꯈ꯭ꯔꯦꯗꯀꯣꯅ ꯍꯥꯏꯗꯨꯗꯤ
ꯎꯝ ꯀꯩꯅꯣꯗꯣ ꯀꯩꯕ ꯀꯥꯎꯔꯦ ꯑꯥ ꯑꯩꯈꯣꯏꯒꯤ ꯑꯗꯨꯒꯤꯗꯁꯨ ꯀꯩꯅꯣ ꯂꯩꯗꯥꯏꯅꯦ ꯑꯥ ꯑꯩꯥꯏ ꯕꯣꯔꯤ ꯍꯥꯏꯕꯔꯣ ꯅꯠꯇꯦ ꯆꯨꯃꯅꯒꯤ ꯀꯩꯅꯣꯗ ꯇ꯭ꯣꯋꯇꯤ ꯇꯨ ꯇ꯭ꯣꯋꯇꯤ ꯊ꯭ꯔꯤ ꯀꯥꯏ ꯂꯩꯗꯥꯏꯅꯦ ꯃꯃꯤꯡ ꯈꯥꯏꯗꯣꯛꯄꯗꯣ ꯅꯝꯕꯔ
ꯂꯩꯌꯦ ꯃꯁꯤꯡ ꯂꯩꯌꯦ ꯀꯨꯟꯅꯤꯊꯣꯏ ꯀꯨꯟꯍꯨꯝꯗꯣꯏ ꯃꯥꯊꯣꯏ ꯀꯥꯏꯅ ꯃꯌꯥꯝ ꯂꯩ
ꯍꯣꯏ ꯑꯍꯣꯏ ꯑ ꯀꯨꯟꯇꯔꯦꯠꯇꯨꯅ ꯈꯔ ꯉꯧꯕ ꯑꯣꯏꯔꯝꯒꯅꯤꯕꯀꯣ
ꯎꯝ ꯑ ꯑ ꯍꯣ ꯍꯣꯏ ꯍꯣꯏ ꯍꯣꯏ ꯍꯣꯏ ꯏꯁꯥꯏ ꯀꯨꯆꯨ ꯀꯨꯆꯨꯒ ꯆꯥꯟꯅꯅꯕꯒꯤ ꯇꯩꯔꯛꯇꯣꯏꯕ
ꯑꯩꯁꯨ ꯄꯥꯝꯃꯦ ꯈꯔ ꯃꯨꯔꯞ ꯇꯧꯕ ꯑꯃ ꯄꯥꯝꯃꯦ ꯉꯧꯕꯗꯤ ꯉꯧꯕꯗꯤ ꯑꯃ ꯍꯥꯞꯆꯟꯕꯗꯤ ꯌꯥ ꯁꯨꯝ ꯍꯥꯏꯂꯥꯏꯠꯑꯣꯏ ꯀꯔꯤꯑꯣꯏ ꯈꯤꯇꯪ ꯄꯤꯅꯕ ꯍꯥꯏꯇꯥꯔꯦꯀꯣ ꯑꯗꯨꯒ ꯑꯩꯈꯣꯏꯒꯤ ꯀꯩꯅꯣꯁꯦ ꯃꯍꯣꯏ ꯑꯩꯒꯤ ꯂꯩꯔꯤꯕ ꯀꯨꯆꯨꯁꯤꯒ ꯆꯞ ꯆꯥꯟꯅꯕꯤꯗ ꯈꯔ ꯃꯨꯔꯞ ꯇꯧꯔ ꯃꯨꯔ ꯀꯤꯟ ꯌꯥꯝ ꯅꯥꯜꯂꯤꯍꯦ ꯀꯥꯏ ꯍꯥꯏꯕꯗꯣ ꯑꯣꯏꯍꯟꯗꯣꯏ ꯅꯠ ꯇ꯭ꯔ ꯑꯗꯨꯗꯨꯅ
ꯃꯥꯅꯦ
ꯑꯗꯨ ꯄꯥꯝ ꯑꯗꯨꯗꯨ ꯀꯌꯥꯃꯨꯛꯀ ꯄꯤꯒꯦ
ꯑꯗꯨꯗꯤ ꯃꯥꯏ ꯃꯥꯒꯤ ꯀꯩꯅꯣꯅꯤꯗ ꯑꯥ ꯁꯥꯔꯛꯏꯕ ꯀꯝꯄꯅꯤꯁꯤꯡꯁꯦ ꯑꯃꯒ ꯑꯃꯒ ꯑꯝꯇ ꯃꯥꯟꯅꯗꯦꯗꯅꯀꯣ ꯏꯁꯥꯒꯤ ꯑꯄꯥꯝ ꯄꯥꯝꯕꯅꯤ ꯑꯩꯈꯣꯏꯅ ꯑꯣꯟꯂꯥꯏꯟꯗꯩ ꯆꯦꯟꯕꯗꯁꯨ ꯌꯥꯝ ꯇꯥꯡꯗꯕ ꯂꯨꯄꯥ ꯆꯍꯨꯝ ꯌꯥꯡꯈꯩꯒ ꯄꯤꯕꯁꯨ ꯂꯩ ꯑꯗꯒꯤ ꯃꯈꯜ ꯃꯈ ꯈꯅꯤꯗ ꯑꯗꯨꯗꯤ
ꯑꯣ ꯍꯣꯏ ꯀꯩꯅꯣ ꯑꯣ ꯂꯥꯛꯄ꯭ꯔꯣ ꯑꯣ ꯑꯣ ꯁꯣꯟꯗꯁꯨ ꯑꯉꯥꯡ ꯑꯃ ꯑꯈꯣꯏꯗꯥꯒꯤ ꯃꯆꯥꯗꯣ ꯆꯪꯖꯜꯂꯛꯏ ꯐꯔꯦ ꯐꯔꯦ ꯉꯥꯏꯍꯥꯛ ꯂꯩꯒ ꯑꯃꯨꯛ ꯐꯥꯎꯅꯔꯁꯤꯀꯣ
ꯊꯝꯃꯣ